ꯍꯂꯣ
ꯇꯥꯕ
ꯎꯝ ꯇꯥ
ꯑꯁ ꯃꯃꯥꯡꯗ ꯑꯅꯤꯃꯨꯛ ꯁꯨ ꯇꯗ
ꯇꯥ ꯊꯥꯅꯗ ꯎ ꯄꯥꯏ ꯄꯥꯏꯈꯠꯂꯛꯑꯗꯤ ꯑꯗꯨꯝ ꯃꯁꯤꯡ ꯄꯥꯕꯅꯦ
ꯄꯥꯏꯌꯦꯦ ꯃꯥꯡꯉꯦ
ꯃꯥꯡꯉꫭꯏꯍꯦ ꯃꯥꯡꯉꯦ ꯀꯅꯣ ꯀꯩꯗꯧꯕꯩ ꯃꯥꯡꯗꯣꯏꯅꯣꯅꯦ
ꯖꯤꯔꯣ ꯑꯣꯏꯗꯨꯗꯤ
ꯖꯦꯔꯣ ꯑꯣꯏꯔꯗꯤ ꯄꯥꯔꯔꯣꯏ ꯑꯗꯨꯅ ꯃꯥꯥꯡꯉꯦ ꯃꯥꯡꯉꯣꯏ ꯃꯥꯡꯉꯣꯏ ꯖꯦꯔꯣꯒꯤꯗꯤ ꯖꯦꯔꯣ ꯐꯪꯅꯤ ꯀꯩꯅꯣ
ꯑꯥ ꯀꯩꯗꯧꯔꯝꯃꯤꯅꯣ꯫
ꯀꯩꯗꯧꯔꯝꯃꯤꯅꯣ꯫ ꯀꯁꯨ ꯇꯧꯗꯦ ꯁꯨꯝ ꯐꯣꯟ ꯌꯦꯡꯉ ꯂꯩꯔꯝꯕꯅꯤ꯫ ꯇꯥꯇꯥ ꯊꯧꯔꯤꯔꯣ ꯇꯥꯇꯥ ꯃꯈꯣꯟ ꯌꯥꯝ ꯇꯥꯏ
ꯎꯝ ꯎꯝ ꯑꯗꯨꯗꯒꯤ ꯑꯩꯅ ꯃꯅꯤꯡ ꯆꯪꯉꯤꯁꯦ ꯁꯣꯔꯣꯛ ꯃꯌꯥꯅꯦꯕ
ꯃꯌꯥꯅꯦꯕ ꯑꯣ ꯏꯟꯖꯥꯡ꯫ ꯃꯔꯣꯏꯒ ꯕꯣꯔꯥꯒ ꯊꯣꯡꯕ ꯑꯃ꯫ ꯍꯋꯥꯏ ꯊꯣꯡꯕ ꯑꯃ꯫
ꯃꯔꯣꯏꯒ ꯕꯣꯔꯥꯒ ꯊꯣꯡꯕ ꯑꯃ꯫
ꯕꯣꯔꯤ ꯒ ꯊꯣꯗꯕꯥ꯫ ꯃꯥꯅꯤ ꯀꯩꯅꯣ ꯄꯨꯡ ꯃꯔꯤ ꯇꯥꯔꯀꯥꯟꯁꯤꯗ꯫
ꯑꯩꯒꯤ ꯑꯃꯨꯛ ꯍꯥꯏꯔꯛꯀꯦꯁꯦ ꯏꯟꯖꯥꯡ ꯅꯥꯄꯤꯒꯤ ꯃꯔꯝꯗ ꯈꯔ ꯁꯥꯟꯅꯗ꯭ꯔꯗꯤ ꯂꯩꯇꯦ꯫
ꯍꯦꯟꯖꯥꯡ ꯅꯥꯄꯤꯒꯤ ꯃꯔꯝꯗ ꯁꯥꯟꯅꯗꯕꯁꯨ ꯌꯥꯏꯔꯃꯤ ꯑꯁ ꯅꯪꯅ꯫ ꯌꯥꯔ ꯁꯅꯅꯤꯡꯉꯥꯏ ꯃꯔꯝꯗꯣ ꯂꯩꯒꯦ ꯍꯥꯏꯔꯁꯨ ꯍꯥꯏ
ꯉꯔꯥꯡ ꯅꯨꯡꯗꯥꯡꯗꯤ ꯁꯥꯟꯅꯗꯕ ꯃꯥꯜꯂꯤꯀꯣ ꯅꯪ ꯅꯨꯡꯗꯥꯡ ꯁꯥꯟꯅꯕ ꯌꯥꯗꯦꯅ ꯉꯔꯥꯡ ꯅꯨꯡꯗꯥꯡꯅꯤ ꯃꯊꯦꯜ ꯃꯌꯥꯝ ꯍꯥꯏꯕꯗ ꯂꯣꯏꯕꯅꯤ ꯀꯩꯅꯣ ꯃꯇꯝ
ꯎꯝ
ꯑꯗꯨ ꯑ
ꯅꯨꯡꯗꯥꯡꯗꯤ ꯐꯣꯟ ꯄꯥꯏꯕ ꯐꯨꯏ ꯑꯩꯈꯣꯏ ꯃꯥꯅ ꯑꯗꯨꯅ ꯐꯣꯟ ꯄꯥꯏꯕ ꯌꯥꯗꯦ
ꯅꯪ
ꯅꯪꯒꯤꯁꯨ ꯅꯆꯤꯟ ꯁꯤꯖꯤꯟꯅꯕ ꯑꯃ ꯌꯥꯎꯏꯀꯣ ꯐꯠꯇꯦꯍ ꯅꯨꯡꯗꯥꯡ ꯅꯨꯡꯗꯥꯡ ꯐꯣꯟ ꯄꯥꯏꯔꯒ ꯇꯨꯝꯕ ꯌꯥꯗꯦ ꯑꯩꯈꯣꯏ ꯃꯥꯅ ꯐꯨꯏ ꯑꯗꯨꯅ ꯐꯣꯟ ꯂꯧꯁꯜꯂꯦ
ꯏꯁ ꯁꯉꯥ ꯃꯆꯥꯒꯤ ꯇꯥꯏꯞꯇ
ꯇꯔꯗ ꯑꯦ ꯑꯉꯥꯡ ꯆꯛꯅꯤ ꯀꯩꯅꯣ
ꯅꯪ ꯆꯦꯡꯉ
ꯑꯦ ꯃꯥꯅꯦ ꯑꯩ ꯅꯍꯥꯟꯗ ꯅꯉꯣꯟꯗ ꯆꯍꯤ ꯇꯔꯥꯅꯤꯊꯣꯏꯁꯨ ꯉꯥꯏ ꯍꯥꯏꯗꯨꯗꯤ ꯇꯔꯥꯅꯤꯊꯣꯏꯁꯨ ꯅꯨꯡꯉꯥꯏ ꯍꯥꯏꯗꯨꯗꯤ
ꯆꯍꯤ ꯆꯍꯤ
ꯆꯍꯤ ꯀꯨꯟꯅꯤꯊꯣꯏ ꯍꯥꯏꯕ ꯅꯠꯇꯕ ꯀꯨꯟ ꯃꯉꯥ ꯍꯥꯏꯕ ꯅꯠꯇꯕ ꯆꯍꯤ ꯇꯔꯥꯅꯤꯊꯣꯏ ꯍꯥꯏꯕ ꯇꯔꯥꯏꯅ ꯇꯧꯋꯕ
ꯑꯁ ꯈꯪꯗꯦꯅꯦ ꯑꯗꯨꯗꯤ ꯑꯣꯟꯅꯔꯕ꯭ꯔꯥ ꯃꯤꯁꯦ ꯃꯊꯣꯡ ꯃꯔꯝ ꯈꯪꯖꯤꯜꯂꯛꯇ꯭ꯔꯦ ꯑꯃꯃꯨꯛ ꯁꯥ ꯑꯃꯃꯨꯛ ꯆꯂꯣ ꯏꯅ ꯋꯥꯣꯅꯅꯥꯗꯥ
ꯐꯅ ꯀꯩꯅꯖꯤ ꯂꯣꯏꯖ꯭ꯕ
ꯂꯣꯏꯗ꯭ꯔꯤ ꯌꯥꯝ ꯋꯥꯠꯂꯤ ꯇꯔꯦꯠ ꯋꯥꯠꯂꯤꯕ꯭ꯔꯥ ꯀꯩꯅꯣꯝ ꯇꯧꯕꯅꯤ
ꯑꯣ ꯍꯣꯏ ꯁꯥꯖꯂ ꯎꯝ ꯈꯔꯗꯤ ꯐꯪꯒꯅꯤ
ꯎꯝ
ꯉꯁꯥꯏꯕꯣꯛ ꯌꯦꯡꯕ꯭ꯔꯣ
ꯌꯦꯡꯗꯦꯗꯅ ꯆꯥꯏꯗꯦ
ꯥꯏꯗꯦ
ꯉꯟꯇꯥꯅ ꯂꯩꯕ꯭ꯔꯥ ꯀꯩꯅꯣꯝ ꯇꯧꯗꯥꯏꯅꯦ
ꯂꯩꯔꯤꯉꯤꯅꯦ ꯂꯩꯕ꯭ꯔꯥ ꯀꯩꯅꯣꯝ ꯇꯧꯕ ꯅꯠꯇꯦ
ꯕꯣꯜꯗ ꯄꯩꯁꯥ ꯊꯥꯕ꯭ꯔꯣ ꯅꯪꯗ
ꯇ ꯃꯤꯒꯩ ꯍꯦꯛ ꯁꯥꯔꯛꯏꯁꯤ ꯂꯨꯄꯥ ꯆꯍꯨꯝꯒꯨꯝꯕ ꯎꯝ ꯐꯣꯟꯗ ꯊꯥꯕꯗ ꯑꯣꯏꯇꯥꯥꯦ ꯎꯝ
ꯑꯩꯈꯣꯏ ꯗ
ꯑꯩꯈꯣꯏ ꯅꯥꯀꯟꯗ ꯏꯅꯝ ꯑꯃ ꯑꯃ ꯄꯩꯁꯥ ꯊꯥꯔꯦꯅ ꯂꯨꯄꯥ ꯆꯥꯝꯃꯉꯥ ꯂꯨꯄꯥ ꯆꯥꯇ꯭ꯔꯨꯛ ꯊꯥꯕ ꯑꯣꯏ ꯃꯥꯜꯂꯝꯅꯤ ꯀꯩꯅꯣꯗ ꯅꯣꯔꯋꯦꯗ ꯁꯥꯕ ꯃꯥꯜꯂ ꯐꯂꯥꯟ ꯌꯥꯎꯋꯦꯅ ꯑꯗꯨꯒ ꯄꯔꯕ ꯄꯨꯕꯗꯤ ꯉꯧ ꯏꯪꯂꯦꯟꯅꯕꯨꯗꯤ ꯊꫭꯏꯅꯤꯅ ꯍꯥꯏꯅꯩꯗꯅꯀꯣ ꯂꯤꯡꯕꯒꯤ ꯏꯪꯂꯦꯟꯗ ꯊꯥꯏꯌꯦ ꯏꯃꯥꯟꯅꯕ ꯑꯃ ꯑꯩ ꯂꯨꯄꯥ ꯌꯥꯡꯈꯩ ꯊꯥꯕꯤꯌꯦ ꯃꯥꯅ ꯅꯣꯔꯋꯦꯗ ꯑꯣ
ꯑꯗꯨꯗꯨꯒ ꯗ꯭ꯔꯣ ꯆꯠꯈ꯭ꯔꯦꯗꯅ
ꯗꯅ ꯎꯝ
ꯏ ꯇꯨ ꯁꯗ
ꯀꯩꯅꯣ ꯀꯥꯏꯗ꯭ꯔꯣ ꯆꯠꯂꯤꯅꯣ ꯃꯅ ꯀꯥꯏꯗꯗꯤ ꯑꯗꯨꯗꯨꯅ ꯑꯃꯨꯛ ꯃꯣꯏ ꯑꯦꯞꯁꯀꯤꯗꯤ ꯅꯥꯏꯟꯇꯤ ꯃꯤꯅꯠꯁ ꯈꯤꯇꯪꯒꯤ ꯃꯅꯨꯡꯒꯤꯗ ꯇꯧꯕ ꯂꯧꯋ ꯑꯣ ꯃꯈꯜ ꯃꯈꯜ ꯂꯩꯔꯝꯒꯅꯤ ꯎꯝ ꯃꯈꯜ ꯃꯈꯜ ꯂꯩꯝꯒ
ꯍꯣꯏ ꯀꯣꯟꯅ ꯁꯥꯟꯅꯔꯒꯕꯨꯗꯤ ꯃꯇꯝ ꯍꯥꯞꯄꯒ ꯁꯥꯟꯅꯔꯒꯕꯨꯗꯤ
ꯁꯥꯟꯅꯔꯒꯕꯨꯗꯤ ꯃꯔꯦꯟꯗ ꯀꯥꯈ꯭ꯔꯦ
ꯑꯗꯣ ꯃꯣꯏ ꯄꯩꯁꯥ ꯊꯥꯅꯕ ꯑꯦꯞꯁꯇꯨꯒꯤ ꯃꯇꯨꯡ ꯏ ꯃꯇꯨꯡꯏꯟꯅ ꯅꯥꯏꯟꯇꯤ ꯃꯤꯅꯠꯁꯇꯣ ꯑꯗꯨ ꯈꯤꯇꯪꯒꯤꯗ ꯂꯧꯋꯦ ꯍꯥꯏꯕ ꯑꯗꯨꯒꯤ ꯗ꯭ꯔꯣꯗ ꯊꯥꯕ ꯃꯤꯁꯨ ꯌꯥꯎꯋꯤꯗꯅ ꯑꯗꯨꯒꯤ ꯗ꯭ꯔꯣꯗ ꯊꯥꯕ ꯃꯤꯁꯤꯡꯗꯨꯅ ꯑꯣꯏꯅ ꯐꯪꯉꯦꯗꯅ
ꯌꯦꯗꯅ ꯈꯪꯗꯦꯗ ꯑꯗꯨꯒꯗꯤ ꯑꯦꯞꯁꯇꯒꯗꯤ ꯊꯥꯗꯦ ꯃꯤꯒ ꯁꯨꯝ ꯊꯥꯅꯕ ꯋꯥꯂꯦ
ꯋꯦꯕꯁꯥꯏꯠꯇ ꯊꯥꯕ ꯃꯥ ꯑꯩꯅ ꯍꯩꯇꯕꯒꯤꯀꯣ
ꯂꯩꯕꯅꯦ ꯃꯌꯥꯝ ꯃꯣꯏꯒꯤ ꯃꯌꯥꯝ ꯊꯥꯕꯁꯨ ꯂꯩꯕꯅꯦ ꯃꯌꯥꯝ ꯊꯥꯕ ꯍꯥꯏꯗꯤ ꯄꯣꯖꯤꯕꯜ ꯑꯣꯏꯕ ꯃꯌꯥꯝ ꯍꯥꯏ ꯇꯥꯔꯦ ꯃꯥꯅ ꯒꯣꯟ ꯆꯠꯅꯤ ꯃꯥꯅ ꯑꯗꯨꯒꯨꯝꯕꯗꯣ ꯂꯨꯄꯥ ꯌꯥꯡꯈꯩ ꯊꯥꯔꯒ ꯀꯨꯟꯃꯨꯀꯠ ꯆꯨꯝ ꯇꯔꯗꯤ ꯂꯨꯄꯥ ꯂꯤꯁꯤꯡ ꯑꯅꯤ ꯐꯪꯕ ꯑꯍꯨꯝ ꯐꯪꯕ ꯃꯌꯥꯝ ꯂꯩꯕ
ꯍꯣꯏ ꯍꯣꯏ
ꯍꯣꯏ ꯍꯣꯏ ꯃꯤꯗꯁꯨ ꯊꯥꯕ ꯌꯥꯝ ꯃꯥꯜꯂꯦ ꯑꯗꯨꯒ ꯂꯝꯗꯁꯨ ꯊꯌꯦ ꯃꯥꯜ ꯀꯩꯅꯣꯗꯕꯥꯎ ꯊꯥꯕ ꯂꯩ ꯃꯤ ꯁꯤ ꯃꯤꯅꯤꯠ ꯇꯔꯥꯁꯤꯒꯤ ꯃꯅꯨꯡꯗ ꯀꯩꯅꯣ ꯑꯥꯎꯠꯁꯥꯏꯠ ꯀꯌꯥ ꯂꯥꯡꯀꯅꯤꯒꯨꯝꯕ ꯑꯗꯩ ꯐ꯭ꯤꯔꯤꯠꯀꯤ ꯀꯧꯔꯛ ꯀꯅꯤ ꯀꯥꯏꯅ ꯑꯗꯨꯃꯥꯏꯅ ꯊꯥꯕꯁꯨ ꯌꯥꯝ ꯂꯩꯕꯅꯤ ꯃꯈꯥꯜ ꯃꯈꯥꯜ
ꯑꯝ
ꯉꯁꯥꯏ ꯕꯣꯜ ꯑꯁ ꯏ ꯀꯥꯕꯅꯤꯃꯤ ꯃꯣꯏꯒꯤ ꯁ꯭ꯋꯤꯖꯔꯂꯦꯟꯗꯨꯅ ꯑꯗꯨꯝ ꯊꯤꯡꯉ ꯂꯩ ꯈꯤꯇꯪꯗ ꯑꯣꯏꯔꯁꯨ ꯃꯣꯏꯅ ꯊꯤꯡꯗꯕꯤꯗ
ꯀꯔꯤ ꯅꯪ ꯑꯥꯔꯖꯦꯟꯇꯤꯅꯥꯔꯣ
ꯔꯣ ꯅꯠꯇꯦꯗ ꯑꯩꯅ ꯍꯥꯏꯕꯗꯨ ꯁꯤ ꯑꯝꯇ ꯅꯠꯇꯦꯕ ꯑꯗꯨ ꯑꯣꯏꯁꯨ ꯑ ꯑꯣꯏꯅ ꯍꯥꯏꯗꯤ ꯁ꯭ꯋꯤꯖꯔꯂꯦꯟ ꯈꯨꯠꯥꯟꯅꯗꯣ ꯃꯣꯏꯅ ꯒꯣꯜꯗꯣ ꯍꯦꯜꯂꯒ ꯑꯗꯨꯝ ꯊꯤꯡꯅꯩ ꯍꯥꯏꯕ ꯈꯤꯇꯪꯗ ꯑꯣꯏꯔꯁꯨ ꯃꯣꯏꯅ ꯁꯥꯟꯅꯔꯛꯑꯗꯤ ꯃꯥꯟꯅꯔꯕꯥꯎ ꯊꯤꯡꯅꯩꯑꯕ ꯅꯠꯇꯦ ꯍꯦꯟꯕ ꯃꯥꯟꯅꯔꯀꯥꯟꯗ ꯑꯗꯨꯝ ꯊꯤꯟ ꯂꯩꯕ ꯑꯗꯨ ꯃꯤꯗꯨ ꯃꯤꯁꯨ ꯍꯥꯏꯖꯕꯩ ꯋꯥꯅꯤ ꯐꯅ ꯊꯤꯡꯉꯁꯨ ꯌꯥꯡꯈꯩꯔꯛ ꯀꯥꯎꯁꯜꯂꯛꯑꯗꯤ ꯑꯃꯨꯛꯗꯤ ꯆꯟ ꯇꯥꯕꯅꯤꯗꯅ
ꯍꯣꯏ
ꯑꯗꯨ ꯆꯥꯜꯂ ꯀꯈꯤꯕꯅꯤꯗ ꯀꯩꯒꯤ ꯌꯦꯡꯗ꯭ꯔꯤꯅꯣ ꯐꯦꯟ ꯅꯠꯇꯕꯒꯤ ꯌꯦꯡꯗ꯭ꯔꯤꯔꯕ
ꯅꯠꯇꯦꯗꯥ ꯌꯥꯎꯗꯦꯑꯕ
ꯑꯣ
ꯀꯩꯅꯣꯍꯦ ꯕꯣꯜ ꯌꯦꯡꯗ꯭ꯔꯁꯨ ꯌꯥꯔꯦ ꯏꯁꯇꯦꯇꯁꯇ ꯌꯦꯡꯉ ꯌꯥꯔꯗꯨꯕꯨ
ꯃꯤ ꯉꯥꯏꯍꯥꯛꯇꯪ ꯌꯦꯡꯕꯒꯤ ꯕꯤꯠ ꯍꯥꯏꯕ ꯑꯃ ꯂꯩ ꯐ꯭ꯔꯥꯟꯁꯀ ꯏꯁꯄꯦꯟꯒꯁꯤꯗꯤ ꯀꯅꯥ ꯀꯥꯗꯧ ꯃꯥꯟꯒꯦ
ꯈꯪꯗꯦ ꯍꯦ ꯑꯗꯨꯗꯤ ꯑꯍꯩꯕ ꯉꯥꯛꯇꯅꯤꯅ ꯐ꯭ꯔꯥꯟꯁꯅꯕꯨꯗꯤ ꯍꯦꯟꯅ ꯂꯤꯡꯕ ꯃꯥꯜꯂꯦ
ꯐꯥꯔꯥꯟꯁ ꯀꯥꯈꯤꯗꯧ ꯃꯥꯜꯂꯤꯗ ꯂꯧꯗꯧ ꯃꯥꯜꯂꯦꯕꯨ ꯍꯥꯏꯅꯩꯗ
ꯍꯣꯏ ꯋꯥꯔꯜ ꯀꯞꯇꯨ ꯐ꯭ꯔꯥꯟꯁꯅ ꯂꯧꯔꯦꯕ ꯍꯥꯏꯅꯩ
ꯕꯨ ꯍꯥꯢꯅꯩ
ꯃꯥꯏ ꯢꯄꯦꯟ ꯍꯥꯢꯗꯨꯗꯤ ꯑꯗꯨꯝ ꯐ꯭ꯔꯥꯟꯁꯅ ꯉꯝꯗꯣꯏ ꯃꯟꯇꯥꯕ
ꯃꯥꯟꯇꯕ ꯑꯔꯖꯦꯟꯇꯤꯅ ꯑꯥꯔꯖꯦꯟꯇꯤꯅꯥꯒꯤ ꯑꯃ ꯂꯩꯌꯦ ꯃꯣꯏꯒꯤꯅꯦ ꯂꯣꯏꯔꯝꯗꯥꯏꯗ ꯃꯤꯅ ꯀꯟꯅ ꯄ꯭ꯔꯦꯁꯔ ꯂꯩꯔꯀꯥꯟꯗ ꯀꯟꯅ ꯇꯛꯁꯜꯂꯛꯄꯤ ꯈꯨꯠꯁꯥꯟꯅ ꯑꯃ ꯂꯩꯌꯦ ꯃꯣꯏꯒꯤ ꯑꯗꯨꯏ ꯈꯨꯁꯥꯟꯅꯗꯨꯗꯅꯦ ꯃꯣꯏꯅ ꯀꯥꯔꯤꯁꯦ
ꯅꯍꯥꯟ ꯈꯛ ꯇꯧꯕꯒꯤꯔꯣ ꯃꯗꯥꯎ ꯌꯥꯕꯩ ꯇꯧꯕꯗꯣ
ꯅꯍꯥꯟ ꯅꯠꯇꯦꯌꯦ ꯉꯁꯤꯁꯨ ꯇꯧꯔꯤꯅꯦ ꯑꯗꯨꯝ ꯃꯣꯏ ꯁꯥꯟꯅ ꯈꯨꯗꯤꯡꯒꯤ ꯑꯗꯨꯃꯥꯏꯅ ꯑꯗꯨꯝ ꯇꯧꯋꯦꯕ ꯉꯁꯤꯒꯤꯗꯨꯁꯨ ꯇꯩꯅꯦ ꯑꯗꯨꯃꯥꯏꯅ ꯂꯥꯁ ꯃꯤꯅꯤꯠꯇ ꯑꯩꯈꯣꯏꯒꯤ ꯃꯌꯥꯝꯅ ꯄ꯭ꯔꯤꯠ
ꯁꯨ ꯌꯥꯔꯦ ꯐꯤꯐꯥꯅꯁꯨ ꯌꯥꯔꯦ ꯇꯤꯝꯅꯁꯨ ꯌꯥꯔꯦ ꯀꯩꯅꯣ ꯃꯦꯁꯤꯗꯤ
ꯃꯦꯁꯤꯒꯤ ꯋꯥ ꯅꯠꯇꯕ ꯃꯦꯆꯤꯅ ꯀꯣꯟ ꯆꯟꯗꯦ ꯉꯁꯥꯢꯒꯤꯗꯣ ꯑꯩꯈꯣꯏꯗꯤ ꯈꯪꯗꯦ ꯑꯝꯇ ꯍꯣꯔꯦꯟꯗꯤ ꯂꯩꯔꯝꯃꯣꯏ ꯍꯌꯦꯡ ꯂꯩꯕ꯭ꯔꯥ ꯍꯣꯔꯦꯟ ꯂꯩꯕ꯭ꯔꯥ ꯈꯪꯗꯦꯅꯦ ꯍꯌꯦꯡ ꯂꯩꯕꯔꯥ ꯍꯣꯔꯦꯡ ꯂꯩꯔꯝꯒꯅꯤ ꯐꯥꯏꯅꯦꯜ ꯁꯟꯗꯦꯗ ꯇꯥꯢꯒ ꯍꯥꯏꯅꯕꯅꯦ ꯇ꯭ꯋꯦꯟꯇꯤꯔꯥ
ꯅꯦꯛꯁ ꯋꯤꯛ ꯑꯣꯏꯗꯨꯢꯔꯥ
ꯑꯣꯏꯗꯨꯢꯔ ꯍꯣꯏ ꯍꯣꯏ ꯇ꯭ꯋꯦꯟꯇꯤ ꯁ꯭ꯋꯥꯏꯗ ꯇꯥꯔꯝꯗꯧ ꯃꯥꯜꯂꯦ ꯑꯣ ꯖꯨꯂꯥꯏꯗꯗꯤ ꯂꯣꯏꯗꯧꯔꯦꯕ ꯂꯣꯏꯔꯅꯤ ꯇ꯭ꯋꯦꯟꯇꯤ ꯇ꯭ꯋꯦꯟꯇꯤꯗꯣ ꯑꯩꯈꯣꯏꯗꯤ ꯑꯦꯛꯖꯥꯝ ꯂꯩꯅꯦ
ꯎꯝ
ꯑ ꯇꯥꯕꯗꯨꯁꯨ ꯑꯌꯨꯛꯇ ꯇꯥꯏ ꯀꯥꯏ ꯍꯥꯏꯕꯅꯤ
ꯎꯝ
ꯄꯨꯡ ꯑꯃ ꯑꯅꯤ ꯁ꯭ꯋꯥꯏ ꯇꯥꯔꯝꯗꯧ ꯃꯥꯜꯂꯦ
ꯅꯣ ꯀꯩꯅꯣꯗ ꯑꯍꯤꯡꯗ
ꯍꯣꯏ ꯅꯣꯡꯉꯥꯜꯂꯝꯗꯥꯏꯗ ꯇꯥꯕ ꯃꯥꯜꯂꯦꯕ ꯏꯕꯥꯅꯤꯁꯨ ꯑꯝ ꯊꯥꯅ ꯌꯥꯕꯅꯤꯅ ꯂꯨꯄꯥ ꯂꯤꯁꯤꯡ ꯂꯤꯁꯤꯡ ꯌꯥꯡꯈꯩ ꯌꯥꯡꯈꯩ ꯃꯨꯛꯂ ꯀꯩꯅꯣ
ꯊꯥꯅꯁꯤꯔꯣ
ꯊꯅꯥꯁꯤꯔꫭ ꯌꯥꯏꯌꯦ ꯂꯨꯄꯥ ꯂꯤꯁꯤꯡ ꯌꯥꯡꯈꯩ ꯏꯟꯈꫭꯟ ꯄꯇꯥ ꯄꯨꯊꫭꯛꯅꯁꯤꯔꫭ ꯑꯦ ꯑꯩꯗꯤ ꯕꯔꯥꯗ ꯂꯩꯌꯦ ꯑꯗꯨꯗꯤ ꯌꯥꯔꯣꯏ
ꯑꯦ ꯑꯩꯁꯨ ꯃꯤꯒꯤꯅꯦ ꯍꯨꯔꯥꯜꯂꯒ ꯊꯥꯔꯛꯀꯗꯣꯏꯅꯦ
ꯐꯗꯣꯏꯅꯦ ꯑꯣ
ꯊꯥꯅꯖꯦꯗꯤ ꯊꯤꯔꯛꯑꯣ ꯅꯪꯖꯨ ꯕꯔꯥꯗ ꯂꯩꯒꯦꯔꯥ ꯂꯩꯔꯣꯏꯔꯥ ꯑꯗꯨꯗ ꯗ꯭ꯔꯀꯥꯔ ꯇꯥꯗꯦ
ꯇꯥ ꯇꯥꯗꯦ ꯑꯃ ꯁꯥꯔꯒ ꯊꯥꯅꯔꯖꯤꯔꯣ ꯁꯥꯖꯜꯂꯛꯑꯒ ꯑꯗꯨꯗꯤ ꯈꯪꯗꯦꯍꯦ ꯄꯨꯝꯒꯅꯤ ꯄꯩꯁꯥ ꯑꯣꯏꯅ ꯊꯥꯅꯖꯦ ꯍꯥꯏꯕꯅꯤ ꯀꯩꯅꯣ ꯈꯔ ꯌꯥꯝꯅ ꯂꯨꯄꯥ ꯂꯤꯁꯤꯡ ꯇꯔꯥꯔ ꯀꯨꯜꯂ ꯌꯥꯡꯈꯩꯔ ꯂꯨꯄꯥ ꯀꯌꯥꯅꯣ ꯂꯨꯄꯥ ꯀꯌꯥꯅꯣ ꯊꯥꯅ ꯂꯨꯄꯥ ꯂꯤꯁꯤꯡ ꯇꯔꯥꯔ ꯀꯨꯜꯂ ꯌꯥꯡꯈꯩꯔ ꯊꯥꯅꯒꯗꯕꯅꯤ ꯀꯩꯅꯣ
ꯊꯥꯅꯖꯤꯔꯣ ꯂꯨꯄꯥ ꯂꯤꯁꯤꯡ ꯀꯨꯟꯒꯤꯇ ꯄꯨꯒꯦ
ꯄꯨꯒꯦ ꯑꯦ ꯄꯨꯔ ꯊꯥꯕꯗꯤ ꯌꯥꯔꯣꯏ
ꯃꯥ ꯊꯥꯟꯅꯕꯩ ꯅꯠꯇꯤꯌꯦ ꯊꯥꯅꯗ꯭ꯔꯤꯉꯩ ꯃꯃꯥꯡꯗ ꯄꯨꯒꯦ ꯍꯥꯏꯕꯅꯦ ꯑꯩꯗꯤ
ꯑꯣ ꯀꯦꯔꯛ ꯀꯩꯗꯧꯅꯕꯅꯣ
ꯊꯕꯛꯀꯤ ꯁꯤꯖꯤꯟꯅꯗꯣꯏꯕ
ꯑꯗꯣꯏꯕ
ꯄꯩꯁꯥꯕꯨ ꯀꯩꯗꯧꯅꯕꯅꯣꯅ ꯍꯪꯉꯤꯕ ꯅꯪꯖꯤꯕꯨ ꯀꯩꯅꯣ
ꯃꯔꯝ ꯃꯌꯥꯝ ꯂꯩꯗꯅ ꯅꯪ ꯆꯥꯕꯩ ꯁꯤꯖꯤꯟꯅꯔꯁꯨ ꯌꯥꯏ ꯄꯣꯠ ꯆꯩꯩ ꯂꯩꯕ ꯁꯤꯖꯤꯟꯅꯔꯖꯨ ꯌꯥꯏ ꯃꯌꯥꯝ ꯂꯩꯗꯅ ꯂꯤꯁꯤꯡ ꯀꯨꯟꯗꯣ ꯆꯥꯕꯗ ꯁꯤꯖꯤꯟꯅꯔꯗꯤ ꯅꯨꯡꯉꯥꯏꯊꯣꯛꯀꯦ ꯇꯧꯕꯅꯤꯅꯦ ꯑꯣ ꯂꯨꯄꯥ ꯂꯤꯁꯤꯡ ꯀꯨꯟꯗꯨꯅ ꯊꯕꯛ ꯋꯥꯅꯣꯝꯒꯦ ꯍꯥꯏꯔꯕ ꯊꯕꯛꯀꯤ ꯍꯥꯏꯗꯣ
ꯋꯥꯅꯣꯝꯃꯣꯏꯍꯦ ꯂꯤꯁꯤꯡ ꯀꯨꯟꯗꯨꯅ ꯀꯔꯤ ꯖꯨꯒꯣꯠ ꯆꯥꯕ ꯊꯕꯛ ꯐꯪꯗꯣꯔꯤꯒꯦ
ꯀꯅꯥ ꯈꯪꯅꯤ ꯑ ꯊꯕꯛ ꯂꯤꯁꯤꯡ ꯀꯨꯟꯗꯨꯅ ꯇꯣꯂꯣꯞ ꯀꯌꯥ ꯐꯪꯕ
ꯊꯕꯛ ꯐꯪꯗꯣꯏꯅꯣꯕ ꯋꯥꯅꯣꯝꯗꯣꯏꯅꯣꯕ
ꯂꯨꯄꯥ ꯆꯥꯎꯉꯥꯗ ꯐꯪꯉꯁꯨ ꯌꯥꯔꯦ ꯀꯩꯅꯣ
ꯑꯁ ꯅꯪꯒꯤ ꯋꯥꯈꯜꯁꯤꯁꯨ ꯑꯉꯛꯄꯒꯤ ꯋꯥꯈꯜꯂꯣꯟꯅ ꯍꯥꯏꯗꯨꯅꯤꯅꯦ
ꯐꯦꯁꯕꯨꯛꯁꯤ ꯌꯥꯝ ꯅꯣꯛꯅꯤꯡꯉꯤ
ꯐꯦꯁꯕꯨꯛ
ꯐꯦꯁꯕꯨꯛꯇꯣ ꯃꯊꯧ ꯂꯩꯇꯕ ꯅꯪꯒꯨꯝꯕ ꯑꯩꯒꯨꯝꯕꯅ ꯄꯥꯏꯒꯗꯕ ꯃꯥꯅꯤ ꯏꯃꯥ ꯃꯅꯤꯄꯨꯔ ꯋꯥꯁꯅ ꯑꯩꯈꯣꯏꯒꯤ ꯀꯩꯅꯣ ꯗꯨꯀꯥꯟ ꯑꯃ ꯀꯩꯅꯣ ꯇꯧꯕ ꯍꯥꯏꯇꯥꯥꯔꯦ ꯑꯣꯐ꯭ꯔ ꯇꯧꯕ ꯒꯥꯔꯤꯒꯁꯦ ꯂꯨꯄꯥ ꯆꯥꯝ ꯆꯥꯝꯗ ꯑꯗꯨꯒꯤ ꯑꯥꯏ ꯁꯨꯝ ꯍꯧꯖꯤꯛꯀꯥꯟꯗꯤ ꯀꯝꯄꯤꯇꯤꯁꯟꯗ ꯀꯝꯄꯤꯇꯤꯁꯟꯅꯤꯗꯅ
ꯑꯣꯒꯤꯞ
ꯑꯣ ꯒꯤꯞ ꯑꯋꯦꯒꯤꯔꯣ ꯒꯤꯞ ꯑꯋꯦꯒꯤ ꯅꯠꯇꯦ ꯒꯥꯔꯤꯗꯣ ꯂꯨꯄꯥ ꯂꯤꯁꯤꯡ ꯆꯃꯥꯄꯜ ꯆꯥ ꯆꯥꯇ꯭ꯔꯦꯠ ꯆꯅꯤꯄꯥꯟꯃꯨꯛ ꯄꯤꯕ ꯒꯥꯔꯤꯗꯣ ꯂꯨꯄꯥ ꯆꯥꯝ ꯆꯥꯝꯗ ꯄꯤꯁ ꯆꯥꯝꯃꯗꯨꯗ ꯄꯤꯁ ꯀꯨꯟꯃꯨꯛꯇꯪ ꯍꯥꯏꯇꯥꯔꯦ ꯑꯣꯐꯔ ꯇꯧꯕ ꯑꯇꯣꯞꯄ ꯐꯨꯔꯤꯠ ꯀꯩꯀꯥꯁꯨ ꯆꯥꯎꯉꯥꯒꯤ ꯑꯍꯨꯝ ꯑꯗꯨꯗ ꯑꯗꯥ ꯃꯌꯥꯝ ꯇꯧꯕ ꯍꯥꯏꯇꯥꯔꯦ ꯑꯗꯨꯒꯤ ꯈꯪꯗꯦ ꯃꯤꯅ ꯑꯣꯐꯔ ꯇꯧꯖꯕꯕꯨ ꯀꯩꯒꯤ ꯑꯣꯏꯗꯣꯏꯔꯤꯒꯦ ꯄꯣꯠ ꯁꯤꯠꯅꯕꯅꯤꯗꯅ ꯃꯥꯔꯀꯦꯇꯤꯡ ꯀꯩꯅꯣꯅꯤꯗꯅ ꯀꯣꯝꯃꯥꯗꯅ
ꯂꯨꯄꯥ ꯆꯥꯝꯃ ꯄꯤꯕ ꯒꯥꯔꯤꯗꯨꯗꯤ ꯐꯔꯝꯃꯅꯤ
ꯆꯥꯝꯃ ꯄꯤꯕ ꯅꯠꯇꯤꯌꯦ ꯆꯥꯇ꯭ꯔꯦꯠ ꯆꯅꯤꯄꯥꯟ ꯄꯤꯕ ꯒꯥꯔꯤꯅꯦ ꯍꯥꯏꯕ ꯆꯥꯝꯃ ꯌꯣꯡꯊꫭꯛꯏꯅꯤ ꯍꯥꯏꯕ ꯂꯣꯏꯁꯤꯜꯂꯛꯄꯒꯤ ꯁꯤ ꯂꯣꯏꯔꯒ ꯅꯡ ꯇꯧꯔꯛꯎꯀꯣ ꯑꯗꯨꯝ ꯊꯝꯃꯒ ꯑꯩꯅ ꯇꯧꯔꯛꯄꯖꯦ ꯑꯃꯗꯣ ꯂꯥꯎꯠꯁ ꯏꯁꯄꯤꯀꯔꯗ ꯊꯔꯛꯏꯅꯦ ꯍꯧꯍꯧꯅꯤ ꯅꯪ ꯈꯣꯟꯖꯦꯟꯗꯨꯅ ꯃꯔꯣꯟ ꯑꯃ ꯍꯧꯕꯅꯦ
ꯑꯣ ꯇꯞ ꯇꯞ ꯉꯥꯡꯉꯛꯑꯒꯦ ꯑꯗꯨꯗꯤ
ꯍꯧꯖꯤꯛꯄꯨꯗꯤ ꯂꯥꯎꯠ ꯁ꯭ꯄꯤꯀꯔ ꯑꯣꯏꯗꯤꯌꯦ
ꯑꯣ ꯅꯪꯒꯤꯁꯦ ꯀꯩꯅꯣꯅꯤ ꯁꯤꯖꯤꯟꯅꯩꯔꯣ
ꯁꯤꯖꯤꯟꯅꯩꯔꯣ ꯑꯥꯎ
ꯑꯣ ꯑꯃꯗꯨꯗꯔꯕ ꯍꯧꯋꯦ ꯍꯥꯏꯁꯦ
ꯈꯪꯗꯦꯗ ꯑꯃꯨꯛ ꯍꯥꯎꯕ ꯌꯥꯎꯅꯤ ꯑꯃꯨꯛ ꯍꯥꯎ ꯍꯥꯎꯗꯕ ꯌꯥꯎꯏꯤ ꯑꯩꯒꯤ ꯄꯣꯠꯁꯦ ꯌꯥꯝ ꯍꯧꯔꯦꯁꯤꯅꯦꯕ ꯅꯪ ꯍꯥꯏꯅꯤꯡꯉꯤꯗꯣ ꯑꯧ ꯑꯩ ꯏꯁꯄꯤꯀꯔꯁꯦ ꯍꯦꯛ ꯍꯦꯛ ꯀꯩꯅꯣ ꯇꯧꯒꯦ ꯇꯧꯕ ꯌꯥꯎꯋꯦꯕ ꯍꯥꯏꯗꯤ ꯎ ꯆꯦꯈꯥꯏꯒꯦ ꯇꯧꯕ ꯌꯥꯎꯋꯦꯕ ꯑꯣ ꯑꯩꯒꯤ ꯐꯣꯟ ꯑ ꯍꯣꯏ ꯏ꯭ꯄꯤꯀꯔꯁꯦ ꯆꯦꯈꯥꯏꯒꯦ ꯇꯧꯕ ꯌꯥꯎꯋꯦꯕ ꯑꯗꯨ ꯅꯨꯡꯁꯥꯔꯦꯅꯦ ꯋꯔꯤꯗꯥ ꯆꯦꯛꯈꯥꯏꯒꯗꯤ ꯑꯩꯁꯨ ꯁꯦꯝꯉꯝꯃꯣꯏꯗꯕ
ꯍꯧꯕꯅꯦ ꯍꯧꯕꯅꯦ ꯕꯣꯗꯤꯞ
ꯕꯣꯗꯤ ꯄꯤꯛꯄꯩ ꯍꯧꯅꯗꯤ ꯈꯤꯟ ꯌꯧꯕꯅꯩ